ꯍꯜꯂꯣ ꯗ ꯑꯥ ꯨꯗ ꯃꯣꯅꯤꯡ
ꯑ ꯑꯕ ꯑ
ꯑ ꯑ ꯐꯥꯕ ꯑꯏꯦ ꯔꯕ ꯇꯥꯔꯦꯗꯤꯍꯦ ꯀꯔꯤ ꯇꯧꯕ꯭ꯔꯣ
ꯁꯨꯝ ꯐꯝꯃꯝꯕꯅꯦ ꯅꯪꯗꯤ
ꯑꯩꯗꯤ ꯀꯔꯤꯁꯨ ꯇꯧꯗꯦ ꯑꯗꯨꯝ ꯌꯨꯝꯗ ꯂꯩꯌꯦ
ꯑ ꯆꯥꯛ ꯆꯥꯔꯕꯣ
ꯅꯥꯡꯒꯤ ꯃꯈꯣꯟꯜ ꯅꯪꯒꯤ ꯃꯈꯣꯟ ꯐꯖꯅ ꯇꯥꯗꯦꯍꯦ ꯀꯔꯤ ꯇꯧꯕ꯭ꯔꯣ
ꯈꯪꯗꯦꯌꯦ ꯆꯥꯛ ꯆꯥꯔꯕꯣ
ꯑꯥ ꯆꯥꯗ꯭ꯔꯤꯌꯦ ꯍꯧꯖꯤꯛꯅ ꯊꯣꯡꯅ ꯉꯥꯏꯔꯦ
ꯑꯣ ꯀꯩ ꯃꯊꯦꯜ ꯊꯣꯡꯕꯤꯔꯒꯦ
ꯉꯁꯤꯁꯦ ꯄꯥꯟ ꯊꯣꯡꯕꯅꯤ ꯄꯥꯟ
ꯄꯥꯟ
ꯍꯣꯏ
ꯌꯥꯝ ꯍꯥꯎꯊꯗꯧꯔꯦꯀꯣ
ꯈꯪꯗ꯭ꯔꯦꯗ ꯑꯗꯨꯝ ꯆꯥꯗꯕ ꯌꯥꯕꯅꯤꯅ ꯄꯪꯊꯣꯡ ꯊꯣꯡꯕꯅꯤ ꯄꯪꯆꯥ ꯆꯥꯕꯅꯤꯅꯦꯍꯦ
ꯍꯣꯏ ꯑꯗꯣ ꯄꯥꯟꯁꯨ ꯑꯗꯨꯝ ꯍꯥꯎꯋꯦꯗ
ꯍꯣꯏ ꯑꯩꯒꯤꯗꯤ ꯑꯩꯁꯨ ꯍꯥꯎꯋꯦ ꯄꯥꯟ ꯀꯩꯅꯣ ꯆꯥꯛ ꯃꯔꯨ ꯍꯥꯞꯂꯒ ꯊꯣꯡꯒꯅꯤꯕ
ꯑꯁ ꯌꯥꯝ ꯍꯥꯎꯗꯧꯔꯦ ꯑꯗꯨꯗꯤ
ꯑꯩꯁꯨ ꯆꯥꯛ ꯂꯥꯝꯅ ꯌꯥꯝ ꯆꯥꯅꯤꯡꯉ ꯍꯥꯎꯒꯦ ꯍꯥꯏꯅ ꯈꯜꯂꯒ ꯊꯣꯡꯗꯤ ꯊꯣꯡꯅꯤ ꯆꯥꯔꯕꯣ ꯅꯪꯗꯦ
ꯆꯥꯛ ꯆꯥꯗ꯭ꯔꯤꯌꯦ ꯑꯩꯁꯨ
ꯊꯦꯡꯅ ꯇꯨꯝꯕꯒꯤꯀꯣ
ꯍꯣꯏ
ꯍꯟꯗꯛꯇꯤ ꯀꯩꯀꯩ ꯍꯤꯟꯖꯥꯡ ꯆꯥꯛ ꯆꯥꯔꯤꯒꯦ
ꯍꯟꯗꯛꯇꯤ ꯀꯩꯅꯣ ꯁꯥꯒꯨꯝꯕ ꯈꯔ ꯈꯔ ꯃꯇꯝ ꯈꯔ ꯈꯔꯗ ꯆꯥꯏꯑꯦ ꯑꯗꯨ ꯑꯦꯟꯁꯥꯡ ꯅꯥꯄꯤꯁꯦ ꯀꯌꯥ ꯂꯩꯇꯦꯅꯦ ꯁꯤꯗꯁꯨ ꯂꯩꯔꯁꯨ ꯇꯥꯡꯕ ꯀꯣ ꯑꯗꯨꯒꯤ
ꯑꯩꯈꯣꯏ ꯁꯣꯝ ꯂꯩꯇꯤꯌꯦ ꯑꯥ ꯍꯟꯗꯛꯇꯤ
ꯍꯥꯏꯕ ꯌꯥꯗꯦꯌꯦ
ꯎꯝ
ꯁꯧꯒ꯭ꯔꯤ ꯍꯟꯗꯛꯇꯤ ꯁꯧꯒ꯭ꯔꯤ ꯃꯇꯝꯅꯤꯅ
ꯑꯥ
ꯁꯧꯒ꯭ꯔꯤꯒꯨꯝꯕ ꯑꯗꯨꯒ ꯍꯋꯥꯏ ꯑꯁꯥꯡꯕꯤꯗꯣ
ꯍꯣꯏ ꯍꯣꯏ ꯈꯪꯉꯦ
ꯑꯥ ꯁꯧꯒꯔꯥꯏ ꯁꯥ ꯍꯋꯥꯏ ꯍꯋꯥꯏ ꯑꯁꯡꯕꯤꯗꯨ ꯆꯥꯏꯑ ꯑꯗꯨꯒ ꯁꯧꯒ꯭ꯔꯤ ꯆꯥꯏꯑ ꯈꯥꯃꯦꯟ ꯆꯥꯏꯑꯦ ꯑꯇꯩꯗꯤ ꯆꯥꯅꯤꯡꯉꯥꯏ ꯂꯩꯇ꯭ꯔꯦꯗ ꯍꯟꯖꯤꯟ ꯍꯟꯖꯤꯟ ꯑꯗꯨꯝ ꯆꯥꯔꯦ
ꯑꯥ ꯑꯥ
ꯆꯥꯅꯤꯡꯗ꯭ꯔꯁꯨ ꯎꯄꯥꯏ ꯂꯩꯇꯦ ꯅꯨꯡꯇꯤꯒꯤ ꯆꯥꯔꯛꯑꯗꯤ ꯍꯥꯎ ꯍꯥꯎ ꯇꯅꯤ ꯁꯨꯝ ꯁꯨꯝ ꯆꯃꯜꯂꯁꯨꯣ
ꯏꯟꯁꯥꯡ ꯅꯥꯄꯤꯁꯨ ꯑꯗꯨꯃꯥꯏꯅ ꯇꯧꯕꯅꯤꯀꯣ ꯅꯨꯡꯇꯤꯒꯤ ꯆꯥꯔꯗꯤ ꯃꯍꯥꯎ ꯁꯨ ꯈꯪꯗꯕꯅꯤ
ꯎꯝ ꯃꯥꯏꯔꯦꯟ ꯃꯅꯥꯒꯨꯝꯕ ꯍꯋꯥꯏ ꯃꯅꯥꯒꯨꯝꯕ ꯑꯗꯨ ꯃꯉꯥꯏꯔꯦ ꯗꯥꯜꯒ ꯍꯋꯥꯏ ꯍꯋꯥꯏꯁꯨ ꯌꯥꯝ ꯆꯥꯏꯌꯦ ꯑꯩꯈꯣꯏꯗꯤ ꯑꯉꯥꯡ ꯑꯉꯥꯡ ꯌꯥꯝ ꯂꯩꯕꯀꯣ ꯑꯉꯥꯡꯁꯤꯡꯗꯤ ꯗꯥꯜꯒꯨꯝꯕꯁꯤ ꯍꯋꯥꯏꯒꯨꯝꯕꯁꯤꯅ ꯌꯥꯝ ꯄꯥꯝꯅꯩꯗꯅ
ꯍꯣꯏ ꯍꯣꯏ
ꯃꯣꯏꯗꯤ ꯊꯥꯎ ꯈꯔ ꯉꯧꯕꯤꯔꯗꯤ
ꯀꯗꯥꯏ ꯆꯠꯀꯔꯑꯦ ꯉꯥꯁꯤ
ꯑꯥ ꯀꯌꯥ ꯂꯩ ꯅꯪꯗꯤ
ꯑꯩꯁꯨ ꯑꯗꯨꯝ ꯂꯩꯒꯅꯤ ꯍꯛꯆꯥꯡꯁꯨ ꯈꯔ ꯅꯨꯡꯉꯥꯏꯇꯦ ꯍꯥꯏꯅ ꯀꯣ ꯃꯄꯥꯟ ꯆꯠꯄ ꯌꯥꯗꯦ ꯍꯥꯏꯅ ꯑꯗꯨꯝ ꯔꯨꯝꯗ ꯂꯩꯌꯦ
ꯎꯝ
ꯁꯥ ꯃꯟꯥꯅꯕꯒꯤ ꯍꯛꯆꯥꯡꯁꯨ ꯅꯨꯡꯉꯥꯏꯇꯦꯅꯦ
ꯎꯝ ꯁꯥꯏꯌꯦ ꯁꯤꯗꯁꯨ ꯌꯥꯝꯅ ꯑꯣꯝꯆꯥꯛꯅꯕꯗꯣ ꯇꯧꯋꯦꯕ
ꯎꯝ
ꯆꯨꯝꯅ ꯁꯥꯕ ꯑꯣꯏꯔꯗꯤ ꯈꯔ ꯐꯕ ꯑꯣꯝ ꯆꯥꯛꯅꯕ ꯑꯃ ꯌꯥꯎꯔꯛꯄꯁꯦ ꯁꯤꯁꯤꯅꯦꯕ ꯈ꯭ꯋꯥꯏꯗꯒꯤ ꯋꯥꯔꯤꯁꯦ
ꯎꯝ ꯃꯅꯤ ꯎꯝ ꯅꯪꯗꯤ ꯀꯔꯤ ꯀꯔꯤ ꯍꯣꯠꯅꯔꯒ ꯂꯩꯕ꯭ꯔꯣ ꯍꯧꯖꯤꯛꯀꯥꯟꯁꯦ
ꯍꯣꯠꯅꯗ꯭ꯔꯦꯗ ꯁꯨꯝ ꯇꯧꯕ ꯌꯥꯕ ꯈꯔ ꯇꯧꯔꯦ
ꯑ ꯐꯔꯩꯑꯗꯨꯅ
ꯎꯝ
ꯅꯃꯥ ꯅꯄꯥꯗꯤ ꯏꯃꯨꯡꯈꯣꯏ ꯂꯣꯏꯅ ꯁꯨꯅ ꯍꯤꯡꯒꯦꯀꯣ
ꯍꯣꯏ ꯂꯣꯏꯅ ꯁꯨꯅ ꯍꯤꯡꯉꯤ
ꯑꯥꯎ ꯑꯩꯁꯨꯅꯦ ꯏꯆꯤꯟ ꯏꯅꯥꯎ ꯀꯌꯥ ꯂꯩꯕ꯭ꯔꯣ
ꯏꯆꯤꯟ ꯏꯅꯥꯎ ꯌꯥꯝꯗꯦ ꯅꯣꯏꯒꯤꯗꯤ
ꯑꯦꯗꯤ ꯌꯃꯃꯦ
ꯑ ꯌꯥꯝꯕꯗꯨꯅ ꯐꯩꯌꯦ ꯍꯥꯏꯗꯤꯅꯦ ꯑꯥ ꯊꯕꯛꯀꯨꯝꯕ ꯀꯩꯀꯩ ꯂꯩꯔꯛꯑꯀꯥꯟꯗ ꯏꯌꯥꯝꯕꯗꯤ ꯑꯃꯅ ꯑꯃ ꯑꯧ ꯑꯃꯅ ꯑꯃꯅ ꯑꯃꯠꯇꯧ ꯌꯥꯏꯗꯅ
ꯑꯥ ꯑꯥ ꯍꯣꯏ ꯑꯗꯨꯃꯥꯏꯁꯨ ꯂꯩ ꯑꯗꯨꯕꯨ ꯋꯥꯕꯗꯤ ꯑꯗꯨꯒꯤ ꯋ꯭ꯕꯅꯤꯗ
ꯍꯣꯏ ꯌꯣꯛꯄꯗꯗꯤ ꯋꯥꯕ
ꯍꯣꯏ ꯑꯩꯈꯣꯏꯗꯤ ꯍꯥꯏꯕꯗꯤ ꯂꯩꯔꯕꯅꯤꯅꯀꯣ ꯏꯅꯥ ꯈꯨꯟ ꯅꯠꯇꯦ ꯇꯂꯣꯞ ꯆꯥꯕꯁꯨ ꯅꯠꯇꯦ ꯑꯗꯨꯒꯤ
ꯑꯣ
ꯌꯥꯝ ꯋꯥꯕꯅꯦ
ꯑꯗꯣ ꯌꯥꯝ ꯌꯥꯝ ꯋꯥꯔꯁꯨ ꯋꯥꯅ ꯑꯉꯥꯡ ꯌꯥꯝ ꯄꯣꯛꯄꯤꯕꯗꯨꯁꯨ ꯌꯥꯝ ꯐꯩꯌꯦ ꯃꯆꯤꯟ ꯃꯅꯥꯎ ꯌꯥꯝ ꯌꯥꯝꯕꯁꯦ ꯌꯥꯝ ꯅꯨꯡꯉꯥꯏꯕꯅꯦꯕ
ꯍꯣꯏ ꯑꯗꯨꯕꯗꯤ ꯆꯨꯝꯃꯦ
ꯎꯝ
ꯀꯗꯥꯏ ꯀꯗꯥꯏ ꯆꯠꯂꯁꯨ ꯆꯩ ꯃꯅꯥꯎ ꯌꯦꯕꯗꯣ ꯅꯨꯡꯉꯥꯏꯕꯅꯤ
ꯍꯣꯏ ꯍꯣꯏ ꯑꯣ ꯅꯨꯄꯤ ꯃꯌꯥꯝꯗꯣ ꯂꯣꯏꯅ ꯂꯝ ꯁꯨꯅꯕ ꯄꯥꯟꯍꯜꯂꯣ
ꯍ
ꯆꯠꯐꯝ ꯆꯠꯐꯝ ꯈꯨꯗꯤꯡꯗ ꯏꯃꯨꯡ ꯃꯤ ꯂꯩꯅꯤꯡꯉꯥꯏ ꯑꯗꯩꯗꯤꯤ ꯅꯅꯨꯡꯉꯥꯏꯔꯅꯤꯔꯅ
ꯅꯨꯡꯉꯥꯏꯅꯤ ꯌ ꯄꯥꯟꯈ꯭ꯔꯦ ꯂꯣꯏꯅ
ꯑꯣ
ꯑꯩ ꯈꯛꯇꯅꯤ ꯍꯧꯖꯤꯛ ꯐ꯭ꯔꯤꯗ ꯂꯩꯕꯁꯦ
ꯑꯣ ꯍꯥꯏꯗ ꯈꯔ ꯊꯦꯡ ꯊꯦꯡꯅ ꯄꯥꯟꯁꯦ ꯌꯨꯝ ꯉ ꯉ ꯉ ꯄꯥꯜꯂꯒꯁꯨ ꯈꯪꯗꯦꯗ ꯃꯤ ꯃꯤꯒꯤ ꯑꯁꯤꯗꯤ ꯃꯤ ꯃꯤꯒꯤ ꯋꯥꯈꯜꯂꯣꯟꯗ ꯂꯩꯔꯦꯕꯀꯣ ꯑꯗꯣ ꯌꯨꯝ ꯉꯟꯅ ꯄꯥꯟꯕꯁꯨ ꯍꯧꯖꯤꯤ ꯃꯇꯝꯁꯨ ꯀꯌꯥ ꯐꯠꯇꯕꯅꯤꯅ ꯌꯨꯝ ꯉꯟꯅ ꯄꯥꯟꯕꯁꯨ ꯑꯃꯔꯣꯝꯗ ꯍꯥꯏꯔꯒꯗꯤꯕꯨꯗꯤ ꯐꯕ ꯑꯗꯣ ꯐꯤꯕꯝ ꯂꯩꯇ꯭ꯔꯒꯗꯤ ꯑꯃꯨꯛꯀꯁꯨ ꯋꯥꯕꯀꯣ
ꯍꯣꯏ ꯍꯣꯏ ꯆꯉꯃꯦ
ꯐꯛꯁꯦ ꯄꯨꯔꯥ ꯃꯄꯨꯡ ꯐꯥꯗ꯭ꯔꯤꯉꯩꯗ ꯌꯨꯝ ꯄꯥꯜꯂꯒꯁꯨ ꯑꯃꯨꯛꯀꯁꯨ ꯑꯗꯨꯁꯨ ꯐꯠꯇꯕ ꯋꯥꯈꯜ ꯃꯄꯨꯡ ꯐꯥꯔꯝ ꯇꯨꯡꯗ ꯄꯥꯟꯕꯁꯤꯅꯗꯤ ꯑꯃꯀ ꯐꯔꯦꯕ ꯍꯥꯏꯗꯤ ꯈꯟꯊꯕꯌꯨ ꯁꯔꯨꯛꯇꯣ ꯌꯥꯝ ꯋꯥꯠꯂꯛꯑꯦꯕ ꯋꯥꯈꯜ ꯃꯄꯨꯡ ꯐꯥꯗ꯭ꯔꯤꯉꯩꯗ ꯄꯥꯟꯕꯥꯕꯁꯤꯅ
ꯍꯣꯏ ꯑꯗꯨ ꯅꯪꯗꯤ ꯆꯍꯤ ꯀꯌꯥ ꯁꯨꯔꯦ
ꯑꯩꯒꯤꯗꯤ ꯃꯤꯅ ꯂꯩꯁꯥꯕꯤ ꯁꯔꯤ ꯍꯥꯏꯕ
ꯑꯩꯁꯨꯅꯤ ꯏꯕꯥꯅꯤ ꯆꯞ ꯃꯥꯟꯅꯏꯅꯦ ꯍꯝ
ꯑꯗꯣ ꯍꯥꯏꯅꯤꯡꯕ ꯍꯥꯏꯁꯅꯨ ꯅꯠꯇ꯭ꯔꯥ
ꯍꯣꯏ ꯍꯣꯏ ꯆꯃꯦ ꯀꯔꯤ ꯇꯧꯒꯅꯤ ꯍꯥꯏꯅꯤꯡ ꯃꯍ ꯍꯥꯏꯁꯅꯨ ꯃꯤ ꯃꯤ ꯐꯥꯔꯒ ꯂꯣꯏꯔꯅꯤ
ꯃꯥꯅꯦ
ꯎꯝ
ꯑꯗꯣ ꯃꯣꯏꯅ ꯄꯥꯟꯕꯤꯒꯗꯧ ꯅꯠꯇꯦ ꯅꯠꯇ꯭ꯔꯥ ꯏꯃꯨꯡꯗꯣ ꯃꯣꯏꯅ ꯄꯥꯟꯝꯕꯤꯗꯧ ꯅꯠꯇ꯭ꯔꯦ ꯃꯣꯏꯅ ꯍꯥꯏꯔꯁꯨ
ꯑꯥ ꯃꯥꯅꯦꯅꯦ
ꯑꯗꯨꯑꯣꯏꯗꯤ ꯏꯊꯟ ꯏꯊꯟꯗꯅꯦ ꯅꯠꯇ꯭ꯔꯅꯦ
ꯑꯥ ꯃꯥꯅꯦꯦ
ꯑꯗꯨ ꯍꯧꯖꯤꯛꯀꯥꯟꯁꯦ ꯏꯃꯥꯟꯅꯕꯤꯁꯤꯡ ꯌꯨꯝ ꯄꯜꯂꯒ ꯅꯨꯄꯥꯁꯤꯡ ꯅꯨꯄꯥꯈꯣꯏꯅ ꯌꯨ ꯉꯥꯎꯔꯒ ꯂꯥꯡꯔꯒ ꯑꯗꯨꯝ ꯈꯅꯕ ꯎꯔꯒꯀꯣ
ꯑꯥ ꯍꯣꯏ ꯍꯣꯏ ꯍꯣꯏ ꯃꯥꯅꯦ
ꯎꯝ ꯑꯗꯨꯒꯤ ꯌꯨꯝꯁꯨ ꯄꯥꯅꯤꯡꯗ꯭ꯔꯦꯅꯦꯍꯦ
ꯎꯝ ꯅꯨꯄꯤꯗꯤ ꯈꯣꯡꯊꯥꯡ ꯑꯃ ꯁꯣꯏꯕꯗ ꯑꯗꯨꯝ ꯁꯣꯏꯈ꯭ꯔꯗꯣꯏꯅꯦ ꯅꯠꯇ꯭ꯔꯥ
ꯍ
ꯑꯃꯨꯛꯀ ꯇꯜꯂꯦ ꯍꯥꯏꯅꯁꯨ ꯍꯜꯂꯛꯎꯕꯁꯨ ꯌꯥ ꯄꯣꯟꯇꯦ
ꯍꯣꯏ ꯎꯝ ꯌꯥꯝ ꯌꯥꯝ ꯂ ꯎꯗꯋꯥ꯭ꯔꯦ ꯃ ꯎꯝ ꯅꯨꯄꯤꯒꯤ ꯄꯨꯟꯁꯤꯗꯤ ꯌꯥꯝ ꯂꯨꯕꯅꯤꯍꯦ ꯈꯜꯂꯒ ꯌꯥꯝ ꯅꯨꯡꯁꯤꯑꯦ
ꯍꯣꯏ ꯏꯅꯦ ꯑꯃꯅ ꯍꯥꯏꯔꯤꯅꯦ ꯃꯥꯒꯤ ꯅꯨꯄꯥꯗꯣ ꯌꯥꯝꯅ ꯉꯥꯎꯁꯤꯟꯅꯕꯀꯣ
ꯑꯥ ꯑꯥ
ꯌꯥꯝꯅ ꯉꯥꯎꯁꯤꯟꯅꯃꯟꯕꯒꯤ ꯍꯥꯏꯗꯤ ꯅꯤꯁꯥꯔꯣꯝ ꯗ ꯉꯥꯎꯁꯤꯟꯅꯕ ꯅꯠꯇꯕ ꯑꯃꯔꯣꯝꯗꯨꯗ ꯅꯤꯁꯥꯔꯣꯝꯗꯕꯨꯗꯤ ꯈꯔ ꯈꯔꯕꯨꯗꯤ ꯇꯧꯔꯒ ꯑꯗꯣ ꯌꯥꯝ ꯀꯥ ꯍꯦꯟꯖꯤꯟꯕꯗꯤ ꯅꯠꯇꯦꯕꯀꯣ ꯑꯗꯨꯗꯅ ꯑꯗꯨꯒ ꯑꯃꯔꯣꯝꯗꯣ ꯑꯗꯨꯗ ꯌꯥꯝ ꯉꯥꯎꯁꯤꯟꯅꯕ ꯃꯁꯝ ꯁꯥꯡꯕꯤꯔꯣ ꯃꯁꯝ ꯁꯥꯡꯕꯤꯔꯣꯝ ꯃꯁꯤꯗ ꯌꯥꯝ ꯉꯥꯎꯁꯤꯟꯅꯕ ꯑꯗꯨꯒꯤꯀꯣ ꯃꯥꯅ ꯍꯥꯏꯕꯅꯦ
ꯅꯣꯏ ꯅꯣꯏ ꯍꯧꯖꯤꯛ ꯤ ꯂꯥꯏꯔꯤꯛ ꯂꯥꯏꯁꯨ ꯂꯣꯏꯅ ꯍꯩꯔꯕ ꯃꯤꯈꯛ ꯉꯥꯛꯇꯅꯤꯅꯦ ꯑꯗꯨꯅ ꯑꯩꯅꯗꯤ ꯇꯝꯕꯤꯅꯤꯡꯉꯥꯏꯕꯨꯗꯤ ꯂꯩꯇꯦ ꯑꯗꯨꯕꯨ ꯅꯨꯄꯤ ꯑꯣꯏꯕꯒꯤ ꯄꯨꯟꯁꯤꯁꯤ ꯌꯥꯝ ꯂꯨꯕꯅꯦ ꯈꯣꯡꯊꯥꯡ ꯑꯃ ꯁꯣꯏꯕꯗ ꯂꯣꯏꯅ ꯁꯣꯏꯕꯅꯦꯀꯣꯅ ꯑꯗꯣ ꯅꯨꯄꯥꯁꯦ ꯈꯟ ꯈꯜꯂꯒ ꯂꯩ ꯑ ꯈꯟ ꯈꯜꯂꯒ ꯎꯝ ꯀꯃꯥꯏꯅ ꯇꯧꯒꯗꯧꯕ ꯅꯤ ꯅꯠꯇ꯭ꯔꯒꯗꯤ ꯕꯦꯔꯥꯅꯦ ꯍꯧꯖꯤꯛ ꯌꯨꯝ ꯏꯆꯥ ꯌꯨꯝ ꯄꯥꯜꯗꯣꯔꯕꯅꯤꯅ ꯏꯆꯥꯁꯨ ꯂꯩꯔꯛꯈ꯭ꯔꯦ ꯑꯗꯣ
ꯑꯣ
ꯌꯨꯝ ꯍꯟꯗꯁꯨ ꯌꯥꯗ ꯌꯥꯝ ꯂꯨꯔꯦꯅꯀꯣ ꯑꯗꯣ ꯂꯩꯃꯤꯟꯅꯕꯗ ꯅꯨꯡꯉꯥꯏꯒꯗꯧꯕ ꯊꯦꯡꯅꯗ꯭ꯔꯗꯤ ꯑ ꯌꯨꯝ ꯄꯥꯜꯂꯨꯅꯨ ꯍꯥꯏꯌꯦꯦ
ꯍ
ꯍꯥꯏꯗꯤ ꯃꯥꯒꯤ ꯋꯥꯕꯗꯣ ꯋꯥꯕꯗꯣ
ꯑꯗꯣ ꯍꯦꯟꯖꯤꯟꯈ꯭ꯔꯕꯗꯣ ꯑꯗꯨꯒꯤ ꯃꯥꯁꯦ ꯅꯨꯄꯤ ꯅꯨꯄꯤꯃꯆꯥꯁꯤꯡꯒꯤꯗꯃꯛꯇꯀꯣ ꯀ ꯃꯥꯁꯦꯕꯨꯈꯜ ꯈꯟꯕꯗ ꯌꯥꯝ ꯋꯥꯏ ꯍꯩꯌꯦ ꯃꯆꯥꯅꯨꯄꯤꯁꯨ ꯑꯅꯤ ꯂꯩꯌꯦꯕꯀꯣ ꯑꯗꯒꯤ ꯃꯆꯥꯅꯨꯄꯤꯗꯨꯁꯨ ꯍꯥꯏꯔꯤꯅꯦꯌꯦ ꯌꯦꯡꯕꯗ ꯌꯦꯡꯕꯗ ꯆꯥꯟꯅꯔꯣꯏꯗꯕ ꯆꯥꯟꯅꯒꯗꯧꯕ ꯐꯪꯗ꯭ꯔꯗꯤ ꯌꯨꯝ ꯄꯥꯜꯂꯨꯅꯨꯅ ꯍꯥꯏꯌꯦ ꯃꯆꯥꯁꯤꯡꯗꯁꯨ ꯍꯥꯏꯔꯤꯅꯦꯅ ꯍꯥꯏꯌꯦ ꯑꯗꯣ ꯑꯗꯣ ꯅꯨꯄꯤꯁꯤꯗꯤ ꯌꯨꯝ ꯄꯥꯟꯗꯕꯁꯨ ꯑꯨꯛꯀ ꯌꯥꯗꯕꯀꯣ
ꯍꯣꯏ
ꯌꯥꯝ ꯂꯔꯦ ꯄꯥꯜꯁꯨ ꯀꯩ ꯄꯥꯟꯗ꯭ꯔꯁꯨ ꯀꯥꯏ ꯅꯨꯄꯥ ꯐꯕꯗ ꯄꯥꯟꯕꯤꯕꯁꯤꯡꯗꯤ ꯂꯥꯏꯕꯛ ꯐꯕ ꯃꯤꯁꯤꯡꯅꯤ
ꯎꯝ ꯑꯗꯨꯗꯅ
ꯎꯝ
ꯂꯥꯏꯔꯁꯨ ꯀꯔꯤꯅꯣ ꯇꯂꯣꯞ ꯆꯥꯔꯁꯨ ꯄꯥꯇꯂꯨ ꯇꯥꯗ꯭ꯔꯁꯨ ꯑ ꯂꯏ ꯔꯁꯨꯣ ꯅ ꯆꯥꯛ ꯊꯤꯔꯁꯨ ꯄꯨꯛꯅꯤꯡꯁꯤꯡꯂꯗꯤ ꯌꯥꯏꯑꯕꯀꯣ ꯄꯨꯛꯅꯤꯡꯁꯤꯡꯗ꯭ꯔꯗꯤ ꯑꯗꯨꯅ ꯁꯤ ꯈꯟꯅꯕ ꯍꯧꯥꯎꯅꯤꯕ ꯃꯔꯥꯡꯗ ꯄ ꯑꯗꯨꯝ ꯄ ꯉꯥꯏꯁꯨ ꯀ ꯍꯜꯂꯒꯥꯏ ꯌꯥ ꯀ ꯅꯍ ꯑ ꯏꯀꯅꯤ ꯅ ꯍꯥꯏꯕꯕ ꯃꯅꯥꯀ ꯏꯃꯥꯏ ꯇꯧꯔꯅ ꯈꯅꯤ
ꯑꯗ ꯑ ꯐꯕꯜꯗꯤ ꯄꯜꯣ ꯐꯕꯜ ꯂꯩꯣꯗꯤ ꯄꯥꯜꯅ
ꯍꯣꯏ ꯑꯗꯨ ꯃꯅ ꯇꯧꯁꯦ
ꯑꯗꯨ ꯂꯩꯁꯥ ꯄꯥꯈꯪ ꯑꯣꯏꯔꯤꯉꯩꯗꯅꯤꯅꯦ ꯂꯧꯅ ꯂꯩ ꯈꯟꯅꯔꯀꯥꯟꯗ ꯌꯥꯝꯅ ꯅꯨꯡꯉꯥꯏꯒꯗꯧꯕ ꯃꯥꯜꯂꯒꯁꯨꯅꯦ ꯋꯥꯈꯜ ꯌꯥꯝ ꯆꯥꯟꯅꯒꯗꯕ ꯃꯥꯜꯂꯒꯁꯨꯅꯦ ꯂꯩꯃꯤꯟꯅꯔ ꯀꯥꯟꯗ ꯍꯦꯛꯇ ꯑꯣꯏꯔꯛꯇꯦ ꯍꯥꯏꯌꯦꯕ
ꯍꯣꯏ ꯍꯣꯏ
ꯆꯨꯜꯂꯨꯑꯦ ꯑꯗꯣ ꯃꯥꯅ ꯍꯥꯏꯔꯤꯅꯦ ꯑꯁ ꯂꯩꯁꯥꯕꯤ ꯄꯥꯈꯪ ꯑꯣꯏꯔꯤꯉꯩꯗꯗꯤ ꯌꯥꯝꯅ ꯋꯥꯈꯜꯁꯦ ꯆꯥꯟꯅꯕ ꯎ ꯂꯩꯃꯤꯟꯅꯕꯗ ꯌꯥꯝ ꯅꯨꯡꯉꯥꯏꯒꯗꯧꯕ ꯒ ꯃꯥꯜꯂꯝꯃꯦꯌꯦ ꯑꯗꯨꯒ ꯑꯗꯨꯝ ꯂꯩꯃꯤꯟꯅꯔ ꯀꯥꯟꯗꯗꯤ ꯄꯨꯔꯥ ꯇꯥꯏꯌꯣꯟꯅꯕꯗꯣ ꯑꯗꯨꯃꯥꯏꯅ ꯇꯧꯋꯌꯦ
ꯑꯗꯨꯃꯥꯏꯅ ꯇꯧꯕ ꯎꯕꯒ ꯀꯤꯁꯨ ꯀꯤꯕꯅꯤꯅꯦꯍꯦ
ꯊꯝꯃꯒꯦ ꯑꯁꯤ ꯑꯁꯤꯁꯤꯅ ꯍꯦꯟꯅ ꯐꯩ ꯍꯥꯏꯕ ꯃꯥꯜꯂꯦ
ꯍꯣꯏꯣꯏ